ꯀꯩꯗꯧꯔꯤ ꯇꯥꯏꯌꯦ
ꯆꯨꯝꯅ ꯁꯨꯝ ꯐꯝꯂꯒ ꯂꯩꯕꯅꯤꯗ
ꯑ ꯑꯩꯕꯨ ꯌꯥꯝ ꯅꯤꯡꯁꯤꯡꯂꯄ꯭ꯔꯣ
ꯅꯤꯡꯁꯤꯡꯗ꯭ꯔꯗꯤ ꯀꯩꯅꯣ ꯅꯤꯡꯁꯤꯡꯕꯒꯤ ꯅꯠꯇ꯭ꯔꯣ ꯇꯧꯔꯛꯏꯁꯦ
ꯑꯗꯨꯗꯅꯦ ꯑꯗꯨꯅꯦ ꯈꯪꯉꯦꯕ
ꯑꯗꯨꯅꯦ ꯀꯩ ꯌꯦꯟꯁꯥꯡ ꯆꯥꯔꯒꯦ
ꯗꯥ ꯆꯝꯊꯣꯡ
ꯑꯣ ꯑꯩꯈꯣꯏꯗꯤ ꯉꯁꯤꯗꯤ ꯃꯊꯦꯜ ꯌꯥꯝꯃꯦ
ꯑꯣ ꯐꯩꯌꯦ ꯅ ꯑꯣ ꯑꯩꯈꯣꯏꯁꯨ ꯉꯔꯥꯡ ꯀꯩꯅꯣ ꯁꯥꯁꯨ ꯆꯥꯏ
ꯑꯣ ꯎ ꯀꯩꯅꯣ ꯉꯥ ꯊꯣꯡꯕ ꯑꯗꯨꯒ ꯑꯩꯈꯣꯏꯁꯦ ꯉꯔꯥꯡ ꯉꯔꯥꯡꯒꯤ ꯀꯩꯅꯣ ꯂꯩꯕ ꯌꯦꯟ ꯊꯣꯡꯕ ꯂꯩꯕ ꯑꯗꯨꯁꯨ ꯑꯗꯨꯁꯨ ꯌꯥꯝ ꯂꯩ ꯂꯩꯕ ꯑꯗꯨꯅꯦ ꯉꯥ ꯊꯣꯡꯕꯅꯦ ꯌꯣꯡꯆꯥꯛ ꯏꯔꯣꯟꯕ ꯑꯃ ꯇꯧꯔꯦ ꯁꯂꯠ ꯑꯃ ꯇꯧꯔꯦ ꯆꯝꯐꯨꯠ ꯃꯊꯦꯜ ꯑꯍꯨꯝ ꯆꯐꯠꯇ ꯑꯍꯨꯝ ꯇꯧꯋꯦ ꯑꯗꯨꯒ ꯆꯥꯔꯦ ꯀꯤꯍꯣꯝ ꯑꯗꯨꯒ ꯍꯩꯅꯧ ꯑꯁ ꯁꯨꯔꯦ ꯑꯗꯨꯒ ꯀꯦꯛꯁꯨ ꯆꯥꯕ
ꯑ ꯆꯥꯡꯉꯔ‌ꯣꯅꯦ
ꯆꯥꯛ ꯆꯥꯁꯤꯅꯦ ꯃ ꯎꯡ
ꯈꯔ ꯒꯦꯞ ꯂꯩꯔꯒ ꯆꯥꯔꯗꯤ ꯑꯗꯨꯝ ꯆꯪꯒꯅꯤ
ꯍꯣꯏ ꯑꯩꯗꯣ ꯀꯩꯅꯣ ꯆꯥꯛ ꯆꯥꯗ꯭ꯔꯤꯉꯩ ꯃꯃꯥꯡꯗ ꯀꯦꯛꯇꯣ ꯑꯅꯤ ꯑꯍꯨꯝ ꯑꯣꯛ ꯄꯤꯁ ꯑꯅꯤ ꯑꯍꯨꯝ ꯆꯥꯈ꯭ꯔꯕ ꯑꯗꯨꯒꯤ ꯆꯥꯛꯇꯣ ꯆꯥꯕ ꯉꯝ ꯅꯠꯇ꯭ꯔꯒ
ꯑ ꯑꯩꯈꯣꯏꯗꯤ ꯄꯩꯁꯥ ꯂꯩꯇꯕꯅꯤꯅ ꯉꯔꯥꯡ ꯉꯥꯛꯇ ꯆꯥꯔꯒ ꯂꯣꯏꯔꯦ
ꯁꯦꯦꯁ ꯀꯩꯅꯩꯅ ꯅꯪ ꯣꯔꯤ ꯍꯪ ꯖꯥ ꯍꯧꯖꯤꯛ ꯍꯧꯖꯤꯛ ꯁꯄꯥꯏꯟ ꯂꯩꯕꯅꯤꯅꯥ ꯊꯥꯔꯇꯤꯗ
ꯑꯣ ꯏꯁꯄꯦꯟꯒ ꯑꯃꯨꯛ ꯁꯥꯟꯅꯗꯣꯏꯔꯣ
ꯍ ꯏꯁꯄꯦꯦꯟꯒꯥꯁ ꯁꯥꯎꯗꯤ ꯑꯔꯥꯕꯤꯌꯥ ꯍ ꯌꯦꯡꯒꯅꯤ ꯑꯩꯁꯨ ꯁꯄꯦꯟꯒ ꯁꯥꯎꯗꯤ ꯑꯔꯥꯕꯤꯌꯥ ꯅꯥꯏꯟ ꯊꯥꯔꯇꯤꯗ ꯍꯣꯏ ꯉꯁꯤ ꯈꯕꯔꯗ ꯌꯥꯎꯕꯅꯦ
ꯑꯩꯗꯤ ꯌꯦꯡꯍꯧꯗꯕ ꯑꯗꯨꯒꯤ ꯎ ꯇꯤꯚꯤꯗ ꯌꯦꯡꯗꯣꯏꯔꯣ
ꯇꯚꯗꯤꯟꯣ ꯑꯦꯅꯦ ꯍ ꯇꯤꯚꯗ ꯌꯦꯡꯕꯅ ꯅꯨꯡꯉꯥꯏ ꯅꯠꯇ꯭ꯔꯗꯤ ꯐꯣꯟꯗꯨꯗꯤ ꯌꯦꯡꯕ ꯑꯁ ꯀꯩꯅꯣ ꯇꯧꯗꯦ ꯐꯣꯟꯗ ꯌꯦꯡꯅꯤꯡꯉꯥꯏꯁꯨ ꯂꯩꯌꯦꯕ ꯑꯗꯣ ꯐꯣꯟꯗꯣ ꯌꯦꯡꯅꯤꯡꯗꯕ ꯄꯨꯂꯞ ꯇꯤꯚꯤꯗ ꯌꯦꯡꯕꯗ ꯑꯗꯨ ꯅꯨꯡꯉꯥꯏꯌꯦꯕ
ꯑꯗꯨꯅ ꯅꯨꯡꯉꯥꯏꯗ ꯍꯥꯏꯔꯗꯤ ꯑꯩꯈꯣꯏꯗꯤ ꯇꯤꯕꯤ ꯂꯩꯇꯦ ꯃꯅꯤꯅ
ꯎꯝ ꯇꯨꯝꯅꯔꯣꯏ ꯑꯃꯨꯛ ꯕꯣ ꯌꯦꯡꯉꯗꯤ
ꯑꯗꯨꯅꯦ ꯑꯗꯨꯅꯦ ꯄꯨꯡꯁꯦ ꯍꯟꯗꯛꯁꯦ ꯄꯨꯡꯁꯦ ꯌꯥꯝ ꯌꯥꯝ ꯊꯨꯅ ꯑ
ꯆꯠꯂꯦꯀꯣ ꯍꯣꯏ ꯉꯔꯥꯡꯁꯨꯅꯦ ꯈꯪꯕ꯭ꯔꯥ ꯑꯩꯗꯣ ꯑꯁ ꯄꯨꯡ ꯕꯥꯔꯣ ꯑꯗꯨꯋꯥꯏꯗꯒꯤ ꯇꯨꯝꯃꯦꯕ ꯇꯨꯝꯝꯕꯗꯣꯠꯇ ꯌꯥꯝ ꯇꯨꯝꯅꯤꯡꯉꯛ ꯌꯥꯝ ꯇꯨꯝꯅꯤꯡꯉꯛꯈ꯭ꯔꯕ ꯑꯗꯨꯗ ꯑꯃꯨꯛꯀ ꯂꯣꯛ ꯈꯨꯕꯗꯣ ꯑꯃꯨꯛ ꯍꯧꯔꯦ ꯑꯁ ꯉꯔꯥꯡꯒꯤꯗꯨꯗꯤ ꯂꯣꯏꯔꯦ ꯑꯩꯗꯣ ꯀꯩꯅꯣ ꯍꯤꯗꯥꯛꯇꯣ ꯑꯅꯤꯔꯛ ꯊꯛꯏꯅꯦ ꯅꯨꯡꯗꯥꯡꯗ ꯑꯦ ꯑꯁ ꯑꯁꯤꯗꯤ ꯑꯗꯨꯃꯥꯏꯅ ꯈꯨꯕꯤꯗꯕ ꯍꯥꯏꯔꯤꯅꯤ ꯏꯊꯟꯇ ꯇꯨꯝꯕꯁꯨ
ꯉꯁꯤꯗꯤ ꯈꯔ ꯐꯔꯦ ꯅꯪ ꯀꯩꯅꯣꯅ ꯐꯣꯟ ꯇꯥꯕꯗꯣ ꯎꯝ
ꯍꯣꯏ ꯍꯣꯏ ꯈꯣꯟꯗꯨꯕꯨꯗꯤ ꯑꯗꯨꯝ ꯈꯔ ꯐꯥꯔꯦ ꯑꯗꯨ ꯑꯣꯏꯔꯁꯨ ꯎꯝ
ꯅꯍꯥꯟꯗꯤꯁ ꯀꯗꯥꯏꯗꯒꯤꯦ
ꯍꯣꯏ ꯑꯗꯨ ꯂꯧꯣꯛ ꯈꯨꯨꯕꯗꯣ
ꯍꯝ ꯑꯩ ꯉꯔꯥꯡꯗꯣ ꯀꯩꯅꯣ ꯑꯁꯤ ꯑꯣꯛꯁꯥ ꯂꯧꯕ ꯆꯠꯄꯗꯣ ꯏꯅꯥꯎꯒꯤꯒ ꯑꯗꯨꯝ ꯀꯥꯎꯂꯨꯒ ꯑꯩꯈꯣꯏ ꯑꯍꯨꯝ ꯆꯠꯀꯅꯦꯕ ꯑꯩꯈꯣꯏ ꯑꯍꯨꯝ ꯆꯠꯄꯗꯣ ꯑꯩꯗꯣ ꯑꯩꯒꯤ ꯕꯦꯡꯒꯤ ꯕꯦꯂꯦꯟꯁꯁꯦ ꯀꯛꯄ ꯍꯟꯗꯛ ꯛꯁꯦ ꯌꯥꯝ ꯀꯛꯈꯤꯕ ꯀꯛꯄꯧ ꯍꯥꯏꯕꯨ ꯆꯥꯝꯃ ꯆꯅꯤꯗꯤ ꯀꯛꯇꯦ ꯑꯗꯣ ꯀꯛꯄꯗ ꯂꯨꯄꯥ ꯀꯨꯟ ꯂꯨꯄꯥ ꯇꯔꯥ ꯂꯨꯄꯥ ꯎꯝ ꯇꯔꯥ ꯍꯦꯟꯕ ꯀꯨꯟꯊ꯭ꯔꯥ ꯑꯗꯨꯒꯨꯝꯕ ꯑꯗꯨꯝ ꯀꯛꯑꯒ ꯂꯩꯌꯦꯕ ꯍꯟꯗꯛꯁꯦ ꯇꯥꯕ꯭ꯔꯣ